ꯍꯂꯣ
ꯇꯥꯕ꯭ꯔꯣ
ꯇꯥꯏ - ꯇꯥꯏ ꯆꯦ
ꯑꯁ ꯀꯩꯗꯨꯔꯣꯝꯃꯤꯅ ꯍꯧꯖꯤꯛꯄꯣ
ꯑꯩꯁꯦ ꯅꯨꯡꯗꯥꯡ ꯋꯥꯏꯔꯝꯒꯤ ꯊꯕꯛ ꯀꯩ-ꯀꯩ ꯂꯣꯏꯁꯤꯜꯂꯒ ꯆꯥꯛ ꯀꯨꯗꯤ ꯑꯩꯈꯣꯏ ꯃꯥꯅ ꯊꯣꯡꯈ꯭ꯔꯦ ꯉꯁꯤꯁꯦ
ꯑꯗꯣ ꯑꯩꯁꯦ ꯉꯍꯥꯛꯇꯪ ꯑ ꯍꯣꯏ ꯅꯨꯡꯁꯥꯁꯨ ꯍꯨꯃꯥꯡꯁꯨ ꯌꯥꯝ ꯁꯧꯋꯦꯅ ꯑꯩꯁꯦ ꯉꯥꯏꯍꯥꯛꯇꯪ ꯃꯄꯥꯟꯗ ꯊꯣꯛꯂꯛꯑꯒ ꯆꯤ ꯂꯤꯡꯉꯝꯃꯤꯉꯦ
ꯑꯣ ꯑꯁ ꯍꯥꯏꯌꯣ ꯍꯥꯏꯌꯨ
ꯏꯆꯦ ꯍꯣꯏꯒꯤꯗꯤ ꯍꯥꯏꯗꯤ ꯆꯥꯛ ꯏꯁꯤꯡ ꯀꯩ-ꯀꯩ ꯀꯅꯥꯅ ꯏꯆꯦ ꯍꯣꯏꯅ ꯊꯣꯡꯕ꯭ꯔꯣ ꯀꯅꯥ ꯊꯣꯡꯈ꯭ꯔꯒꯦ
ꯑꯩꯈꯣꯏꯒꯤꯁꯨꯅꯦ ꯑꯩꯈꯣꯏ ꯃꯥ ꯊꯣꯡꯈ꯭ꯔꯦ ꯉꯁꯤꯗꯤ ꯎꯝ ꯀꯩꯅꯣ ꯇꯧꯔꯦ ꯄꯨꯔꯥ ꯉꯁꯤꯒꯤ ꯅꯨꯃꯤꯠꯁꯤꯗꯤꯅꯦ ꯑꯩꯗꯤ ꯋꯥꯃꯟꯗꯅ ꯄꯣꯊꯥꯔ ꯂꯩꯔꯝꯃꯤꯅꯦ ꯉꯁꯥꯏ ꯑꯌꯨꯛꯇꯣ
ꯑꯥ
ꯉꯁꯥꯏ ꯑꯌꯨꯛꯇꯒꯤꯅ ꯍꯧꯖꯤꯛ ꯅꯨꯡꯗꯥꯡ ꯋꯥꯏꯔꯝ ꯄꯨꯡ ꯑꯍꯨꯝ ꯑꯗꯨꯋꯥꯏꯃꯨꯛꯁꯦ ꯊꯕꯛꯁꯦ ꯁꯨꯡꯂꯦꯞ ꯂꯦꯞꯇꯕꯤꯗꯅ ꯑꯗꯨꯝ ꯇꯧꯔ ꯂꯩꯔꯕꯅꯦꯕ ꯑꯩꯈꯣꯏꯒꯤ ꯍꯧꯖꯤꯛꯀꯥꯟꯁꯦ ꯅꯣꯡꯖꯨ ꯈꯒ ꯇꯥꯕ ꯍꯧꯅꯔꯦꯗꯅ
ꯅꯣꯡꯁꯦ ꯈꯔ ꯈꯔ-ꯇꯥꯕ ꯍꯧꯅꯔꯛꯑꯕꯅꯤꯅ ꯑꯩꯈꯣꯏꯒꯤ ꯂꯧꯕꯨꯛꯇ ꯍꯥꯐꯨ ꯈꯨꯨꯟꯕ ꯍꯥꯏꯕꯗꯣ
ꯍꯥꯝꯐꯨ-ꯍꯥꯝꯐꯨ ꯈꯨꯟꯕꯗꯨ ꯂꯧꯕꯨꯛꯇ ꯅꯥꯄꯤꯁꯤꯡꯗꯨꯣ ꯈꯨꯟꯕ ꯆꯠꯂꯨꯕꯅꯦ ꯑꯩꯈꯣꯏꯒꯤ ꯇꯧ ꯀꯩꯅꯣ ꯇꯧꯗꯣꯔꯦꯅ ꯂꯤꯡꯗꯧꯔꯦ
ꯑꯁ ꯀ ꯌꯥꯝ ꯋꯥꯏꯑꯦ ꯑꯩꯗꯤ ꯉꯥꯏꯒꯩ ꯈꯪꯗꯦ ꯂꯧꯨꯕ ꯃꯤ ꯁꯤꯡꯁꯦ ꯑꯋꯥ - ꯑꯋꯥ ꯊꯕꯛ ꯁꯨ ꯖꯥꯅꯤꯗꯅ
ꯍꯣꯏꯁꯦ ꯑꯗꯨꯝ ꯍꯥꯏꯗꯤ ꯂꯧꯕꯨꯛꯇ ꯁꯨꯕ ꯍꯥꯏꯁꯦ ꯑꯗꯒꯤ ꯅꯨꯡꯁꯥꯁꯨ ꯑꯩꯈꯣꯏ ꯗꯥꯏꯔꯦꯛ ꯌꯩꯕꯅꯤꯅꯀꯣ ꯌꯥꯝꯅ ꯋꯥꯙꯥ ꯕꯅꯦ
ꯑꯁ ꯑꯩ ꯌꯥꯝ ꯄꯨꯞꯅꯤꯡꯉꯦ
ꯑꯥ ꯑꯩꯁꯨ ꯃꯃꯥꯡ ꯆꯍꯤꯒꯨꯝꯕꯗ ꯑꯗꯨꯝ ꯆꯠꯂꯦꯕꯀꯣ ꯍꯥꯏꯗꯤ ꯑ ꯃꯤꯒꯤꯒꯨꯝꯕ ꯆꯠꯇ꯭ꯔꯁꯨ ꯍꯥꯏꯗꯤ ꯑꯩꯈꯣꯏꯒꯤꯒꯨꯝꯕ ꯂꯤꯡꯉꯝꯗꯥꯏꯒꯤ ꯍꯧꯖꯤꯛ ꯀꯤ ꯗꯨꯃꯥꯏꯅ ꯍꯥꯐꯨ ꯈꯨꯨꯟꯕꯒꯨꯝꯕ ꯑꯗꯒꯤ ꯄꯦꯡꯕꯒꯨꯝꯕ ꯁꯨꯝ ꯆꯠꯄꯗꯣ ꯑꯩꯁꯨ ꯈꯔ ꯈꯔ ꯑꯗꯨꯝ ꯆꯠꯂꯦꯕ ꯑꯗꯣ ꯑꯁ ꯋꯥꯕꯅꯦ ꯑꯗꯨꯃꯥꯏꯅ ꯆꯠꯄꯗꯣ
ꯋꯥꯏꯑꯦ ꯑꯗꯣ ꯀꯩꯅꯣ ꯇꯧꯕ ꯎꯝ ꯈꯣꯏꯒꯤ ꯊꯕꯛꯁꯦ ꯋꯥꯅ ꯁꯨꯔꯤꯉꯩꯗꯅꯦ
ꯎꯝ
ꯑꯁ ꯀꯤꯍꯣꯝꯒ ꯆꯥꯕꯗꯨꯗꯤ ꯈꯨꯍꯥꯎ ꯑꯃ ꯍꯛꯆꯥꯡꯒꯁꯦ ꯄꯨꯔꯥ ꯇꯦꯛꯈꯠꯂꯦ ꯆꯣꯛꯊꯕꯒꯁꯦ ꯂꯣꯏꯅ ꯐꯒꯠꯂꯛꯄꯗꯧ ꯀꯤꯍꯣꯝꯁꯦ ꯌꯥꯝ ꯍꯥꯎꯖꯥꯅꯤ ꯂꯧ ꯋꯥꯅ ꯁꯨꯔꯀꯥꯟꯗ ꯍꯩꯊꯥ ꯈꯣꯊꯥꯛꯒ ꯊꯥꯔꯛꯄꯁꯦ
ꯑꯥ ꯍ‌ꯣꯏ
ꯀꯤꯍꯣꯝꯁꯦ ꯍꯧꯖꯤꯛꯁꯦ ꯈꯔ ꯇꯥꯡꯗꯤ
ꯍꯣꯏ ꯍꯥꯏꯗꯤ ꯑ ꯌꯥꯝ ꯀꯟꯅꯁꯨ ꯀꯩꯅꯣ ꯇꯧꯗꯅ ꯍꯥꯏꯗꯤ ꯍꯧꯒꯠꯂꯛꯇ ꯉꯥꯏꯔꯤꯕꯅꯤꯅꯀꯣ
ꯍꯥꯎꯕꯨꯗꯤ ꯌꯥꯝꯅ ꯍꯥꯎꯕ ꯃꯇꯥꯡ ꯑꯣꯏꯕ ꯍꯧꯒꯠꯂꯛꯄꯅꯤꯅ ꯑꯗꯨꯒ ꯍꯥꯏꯗꯤ ꯃꯃꯜꯗꯤ ꯑꯗꯨꯝ ꯇꯥꯡꯉꯤꯗꯅ
ꯑꯩꯅ ꯑꯩꯈꯣꯏꯒꯤ ꯉꯁꯥꯏ ꯄꯨꯔꯛꯄꯗꯣ ꯑꯩꯈꯣꯏꯕꯥꯅ ꯍꯥꯏꯕꯗ ꯆꯥꯝꯃꯩ ꯑꯅꯤꯈꯛꯅ‌ꯦ ꯍꯥꯏꯌꯦ ꯑꯗꯨꯗꯤ ꯑꯃꯗ ꯌꯥꯡ ꯈꯩ ꯌꯥꯡꯈꯩ ꯆꯤꯡꯉꯦ ꯍꯥꯏꯕ
ꯑ ꯑꯁ ꯑꯗꯨꯗꯤ ꯍꯥꯏꯗꯤ ꯍꯥꯎꯕꯒꯤ ꯋꯥꯅꯤ ꯈꯣꯛꯇꯣꯛꯈ꯭ꯔꯕ ꯀꯩꯗꯧꯈ꯭ꯔ ꯃꯇꯨꯡꯗ ꯍꯥꯏꯗꯤ ꯑꯁ ꯑꯗꯨꯝ
ꯃꯇꯣꯡꯗꯣ ꯍꯣꯏ ꯃꯇꯣꯡꯗꯣ ꯈꯔ ꯃꯃꯤꯠꯀꯨꯝꯕ ꯈꯣꯠꯄꯁꯤꯡ ꯑꯗꯣ ꯁꯦꯡꯅ ꯈꯣꯛꯈ꯭ꯔꯗꯤ ꯃꯥ ꯍꯩ ꯃꯅꯨꯡ ꯌꯥꯎꯋꯤꯗꯣ ꯌꯥꯝꯗꯤ ꯌꯥꯝꯗꯦꯕꯀꯣ
ꯎꯝ
ꯑꯗꯨꯏꯗꯨ ꯋꯥꯔꯨꯔꯒ ꯆꯥꯕꯩꯔꯥ ꯀꯩꯅꯣ ꯈꯪꯗꯦ ꯑꯩꯗꯤ ꯍꯥꯎꯈ꯭ꯔꯦ ꯌꯥꯝꯅ
ꯍꯣꯏ ꯑꯗꯨꯅꯦ ꯑꯗꯒꯤ ꯍꯥꯏꯗꯤ
ꯑ ꯀꯤꯍꯣꯝꯁꯤꯗꯤ ꯍꯥꯏꯗꯤ ꯃꯥꯏ ꯈꯣꯛꯄ ꯃꯇꯝꯗ ꯍꯥꯏꯗꯤ ꯃꯃꯤꯠ ꯀꯩꯀꯩꯗꯣ ꯐꯖꯅ ꯂꯧꯊꯣꯛꯑꯒ ꯑꯃꯨꯛ ꯈ‌ꯣꯛꯇ꯭ꯔꯒꯗꯤ ꯑꯃꯨꯛ ꯑꯩꯈꯣꯏ ꯆꯥꯕꯗ ꯂꯩꯒꯨꯝꯕ ꯅꯥꯕ ꯈꯣꯠꯄꯁꯨ ꯑꯗꯨꯝ ꯇꯧꯋꯤꯗꯅ
ꯇꯧꯋꯦ
ꯑꯣ
ꯑꯗꯣ ꯅꯣꯏꯒꯤꯗꯤ ꯂꯧꯖꯤꯡꯗꯣ ꯏꯁꯤꯡ ꯇꯥꯔꯕ꯭ꯔꯣ ꯀꯃꯥꯏꯅ ꯏꯁꯤꯡ ꯂꯥꯛꯄ ꯍꯧꯔꯕꯣ ꯀꯦꯟ ꯀꯩ ꯀꯃꯥꯏ ꯀꯃꯥꯏꯅ ꯇꯧꯔꯒꯦ
ꯑꯩꯈꯣꯏꯒꯤꯗꯤ ꯂꯧꯁꯦ ꯍꯥꯏꯕꯗꯤ ꯀꯦꯅꯦꯜ ꯏꯁꯤꯡꯒꯤ ꯈꯣꯡꯁꯦ ꯑꯗꯨꯝꯅ ꯅ ꯂꯩꯕꯅꯤꯅꯅꯦ ꯏꯁꯤꯡꯕꯨꯗꯤ ꯍꯥꯏꯗꯤ ꯆꯤꯡꯅ ꯈ‌ꯣꯠꯅꯗꯅꯕꯗꯤ ꯀꯩꯁꯨꯝ ꯇꯧꯗ꯭ꯔꯦ ꯑꯗꯣ ꯍꯟꯇꯛ ꯗꯤ ꯍꯥꯏꯗꯤ ꯂꯧꯍꯣꯟ ꯍꯣꯟꯐꯝ ꯀꯩꯀꯩ ꯁꯦꯝꯃꯒ ꯂꯧꯍꯣꯟꯕꯨꯗꯤ ꯍꯨꯟꯈ꯭ꯔꯦ ꯑꯗꯨꯒ ꯑ ꯑꯩꯈꯣꯏ ꯍꯟꯗꯛꯀꯤ ꯑꯣꯏꯅꯗꯤ ꯍꯥꯈꯨ ꯈꯨꯟꯕ ꯀꯩꯗꯧꯕꯁꯦ ꯇꯧꯗ꯭ꯔꯤꯕꯀꯣ ꯎꯝ ꯂꯧꯍꯣꯟꯗꯣ ꯍꯨꯟꯈꯤꯕꯇ ꯉꯥꯏꯔꯤ ꯕꯅꯤꯅ ꯀꯨꯏꯁꯨ ꯀꯨꯏꯗ꯭ꯔꯤ ꯑꯗꯨ ꯂ‌ꯧꯍꯣꯟꯗꯣ ꯈꯤꯇꯪ ꯆꯥꯎꯕ ꯉꯥꯏꯈꯤꯒ‌ꯦ ꯑꯗꯨ ꯂꯧꯍꯣꯟꯗꯨꯅ ꯍꯥꯏꯗꯤ ꯈꯤꯇꯪ ꯌꯥꯔꯛꯑꯦ ꯍꯥꯏꯕꯀꯥꯟꯗ ꯑꯗꯨꯝ ꯍꯥꯏꯗꯤ ꯑꯩꯈꯣꯏꯒꯤꯁꯨ ꯑꯗꯨꯝ ꯍꯥꯄꯨ ꯀꯩꯀꯩ ꯈꯨꯟꯗꯅ ꯈꯣꯠꯇꯅ ꯑꯗꯨꯝ ꯇꯧꯔꯛꯀꯅꯤꯌ‌ꯦ
ꯑꯗꯣ ꯅꯣꯏꯒꯤ ꯂꯧꯗꯤ ꯀꯔꯤ ꯐꯧ ꯊꯥꯔꯒꯦ
ꯑꯩꯈꯣꯏꯒꯤꯁꯦ ꯂꯧꯒꯤ ꯐꯧꯁꯦ ꯑꯩꯈꯣꯏ ꯑꯗꯨꯝ ꯃꯩꯇꯩ ꯐꯧ ꯑꯃꯗꯤ ꯊꯥꯕꯅꯦ ꯑꯗꯣ ꯑꯩꯗꯣ ꯍꯥꯏꯗꯤ ꯃꯃꯥꯡ ꯆꯍꯤꯗ ꯊꯥꯕ ꯐꯧꯗꯣ ꯍꯟꯗꯛ ꯑꯃ ꯁꯤꯟꯕꯅꯦꯕ ꯑꯗꯣ ꯑꯩꯁꯦ ꯍꯥꯏꯗꯤ ꯑꯩꯈꯣꯏꯗꯤ ꯕꯕꯥꯍꯣꯏꯅ ꯇꯧꯕꯅꯤꯅ ꯐꯧ ꯃꯃꯤꯡꯗꯨꯗꯤ ꯗꯥꯏꯔꯦꯛ ꯆꯞ ꯆꯥꯕꯤꯗꯨꯗꯤ ꯑꯩꯁꯦ ꯅꯤꯡꯁꯤꯡꯗ꯭ꯔꯦꯕꯀꯣ ꯑꯗꯣ ꯍꯥꯏꯗꯤ ꯍꯥꯏꯕ꯭ꯔꯤꯠꯀꯨꯝꯕꯗꯤ ꯑꯣꯏꯗꯕꯅꯦ ꯍꯥꯏꯗꯤ ꯃꯩꯇꯩ ꯐꯧ ꯑꯣꯏꯅꯗꯤ ꯊꯥꯕꯅꯦꯕ ꯍꯟꯗꯛꯁꯦ
ꯑꯣ ꯑꯗꯨ ꯅꯣꯏꯒꯤꯗꯨꯕꯨ ꯂꯧꯗꯨꯕꯨ ꯁꯪꯒꯝ ꯀꯌꯥꯅ ꯎꯔꯤꯣ
ꯑꯩꯈꯣꯏꯒꯤ ꯂꯧꯁꯦ ꯑꯗꯨꯝ ꯁꯪꯉꯝꯝꯃꯒ ꯑꯗꯨꯝ ꯈꯈꯤꯖꯤꯛꯇꯤ ꯑꯗꯨꯝ ꯍꯦꯟꯕꯖꯥꯅꯤ ꯑꯗꯣ ꯌꯥꯝ ꯀꯟꯅ ꯆꯥꯎꯔꯨꯕꯗꯤ ꯅꯠꯇꯦꯌꯦ
ꯑꯗꯨ
ꯑꯩꯈꯣꯏꯒꯤꯗꯤ ꯂꯧꯔꯥꯛ ꯑꯃ ꯎꯏꯌꯦꯕ
ꯑꯣ
ꯑꯗꯨꯅ ꯑꯁ ꯍꯥꯐꯨ ꯈꯨꯨꯟꯕꯗꯨꯁꯨ ꯈꯨ꯭ꯋꯥ ꯑꯃ ꯂꯧꯧ ꯁꯪꯉꯝ ꯑꯅꯤꯅꯤꯅ ꯑꯗꯒꯤ ꯑꯩꯈꯣꯏꯒꯤ ꯂꯧ ꯎꯔꯤꯕ ꯖꯒꯥꯗꯨꯁꯨ ꯈꯔ ꯀꯨꯠꯄ ꯖꯒꯥ ꯍꯥꯏꯇꯥꯔꯦꯅꯦ
ꯑ
ꯑꯗꯨꯝ ꯈꯔ ꯀꯨꯠꯄꯖꯥ ꯑꯣꯏꯕꯅꯤꯅ ꯅꯥꯄꯤ ꯈꯔ ꯃꯔꯥꯡ ꯀꯥꯏꯅ ꯍꯧꯋꯦꯕ ꯑꯗꯨꯅ ꯅꯥꯄꯤꯁꯤꯃꯟꯕ ꯍꯣꯠꯅꯕꯗ ꯉꯍꯥꯟ ꯑꯩꯈꯣꯏꯕꯥꯅ ꯂꯧꯔꯤꯌꯥ ꯃꯈꯣꯡ ꯂꯧꯔꯤꯌꯥ ꯌꯥꯟꯕ ꯍꯥꯏꯕ ꯀꯠꯇꯣ
ꯑ
ꯑꯗꯨ ꯌꯥꯟꯊꯣꯛꯑꯝꯕꯒꯤ ꯅꯥꯄꯤꯁꯤꯗꯣ ꯑ ꯈꯨꯟꯕꯤꯅꯕ ꯃꯤꯁꯦ ꯂꯩꯇ꯭ꯔꯕ ꯍꯥꯏꯗꯤ ꯈꯨꯂꯪ ꯃꯣꯏꯒꯤ ꯃꯤ ꯅꯦꯛ ꯗꯨꯁꯨ ꯍꯧꯖꯤꯛꯀꯥꯟꯁꯦ ꯐꯪꯗꯦꯕ ꯑꯩꯈꯣꯏ ꯁ꯭ꯋꯥꯏꯁꯦ
ꯑ
ꯃꯁꯥ ꯃꯁꯥꯒꯤ ꯂꯣꯏꯅ ꯑꯩꯈꯣꯏ ꯍꯥꯏꯗꯤ ꯐꯤ ꯁꯥ ꯁꯥ ꯇꯧꯅꯕꯅꯤ ꯀꯣꯟꯗ ꯂꯣꯏ ꯀꯥꯈꯠꯅꯈꯤꯗꯅ ꯃꯤꯁꯤꯁꯨ ꯐꯪꯗꯗꯅꯅꯦ ꯑꯗꯨꯝ ꯋꯥꯔꯁꯨ ꯋꯥꯅ ꯂꯣꯏꯁꯜꯂꯨꯕꯅꯦ ꯍꯌꯦꯡꯁꯨ ꯑꯃꯨꯛ ꯆꯠꯇꯣꯏꯅꯤꯅ ꯑꯣꯏꯔꯤꯁꯦꯗꯤ ꯊꯟꯕꯗ ꯀꯞꯄꯨ ꯀꯞꯅꯤꯡꯉꯕꯅꯤ
ꯑꯁ ꯑꯗꯨꯅꯦ ꯑꯩꯁꯦ ꯍꯥꯏꯗꯤ ꯍꯧꯖꯤꯛꯀꯥꯟꯁꯦ ꯂꯧ ꯁꯨꯕꯤꯅꯕ ꯃꯤꯁꯤꯁꯨ ꯄꯥꯛꯅ ꯂꯩꯇ꯭ꯔꯦ ꯍꯥꯏꯇꯥꯔꯦ ꯍꯥꯏꯗꯤ ꯃꯤ ꯇꯔꯥ ꯐꯥꯅ ꯊꯣꯛꯄꯤꯔꯛꯅꯕ ꯂꯩꯇ꯭ꯔꯦꯕ ꯍꯧꯖꯤꯛꯁꯦ ꯍꯥꯏꯗꯤ ꯃꯌꯨꯝ ꯃꯌꯨꯝꯗ ꯃꯁꯥ ꯃꯁꯥꯒꯤ ꯑꯗꯨꯝ ꯊꯕꯛ ꯑꯣꯏꯅ ꯇꯧꯅꯔꯒ ꯂꯩꯈ꯭ꯔꯕꯅꯤꯅ ꯑꯗꯨꯅꯦ ꯑꯗꯣ ꯏꯆꯦꯍꯣꯏꯒꯤ ꯂꯧꯕꯨꯛꯇꯣ ꯍꯥꯏꯕꯗꯤ ꯉꯥꯏꯍꯥꯛ ꯋꯥꯏ ꯍꯥꯏꯗꯤ ꯊꯔꯣꯏ ꯇꯥꯕ ꯃꯇꯝꯗꯒ ꯊꯔꯣꯏ ꯀꯌꯥꯝ ꯇꯥꯒꯟꯗꯥꯏꯅꯦ
ꯍꯣꯏ ꯊꯔꯣꯏꯒꯗꯤ ꯌꯥꯝ ꯇꯥꯒꯠꯂꯦ ꯀꯩꯒꯤꯅꯣ ꯍꯥꯏꯗꯤ ꯀꯨꯠꯂꯕꯅꯤꯅ ꯏꯁꯤꯡ ꯑꯗꯨꯝ ꯂꯩꯕꯗꯣ ꯊꯔꯣꯏꯁꯤ ꯏꯁꯤꯡꯗ ꯂꯩꯕ ꯄꯣꯠꯅꯤꯅ ꯊꯔꯣꯏꯗꯤ ꯌꯥꯝ ꯃꯔꯥꯡ ꯀꯥꯏꯅ ꯇꯥꯏ ꯑꯁ ꯊꯧꯔꯣꯏꯗꯤꯅꯦ ꯄꯤꯗꯤꯛ ꯄꯤꯗꯤꯛ ꯁꯛꯑꯣꯏ ꯇꯥꯏꯌꯦ ꯑꯩꯈꯣꯏꯒꯤ ꯂꯧꯕꯨ
ꯑꯣ
ꯃꯤ ꯃꯌꯥꯝ ꯈꯨꯟꯕ ꯇꯥꯏꯑꯌꯦꯦ ꯉꯥꯏꯍꯥꯛꯇꯪꯒ ꯈꯨꯟꯕꯗꯕ ꯇꯤꯟ ꯀꯖꯤꯗꯤ ꯄꯨꯡꯈꯥꯏ ꯐꯥꯗꯦꯗ
ꯑꯣ ꯑꯗꯨꯗꯤ ꯍꯥꯏꯗꯤ ꯑꯩꯗꯤ ꯊꯔꯣꯏꯗ꯭ꯔꯦ ꯁꯨ ꯌꯥꯝ ꯄꯥꯝꯃꯦ ꯑꯗꯣ ꯍꯌꯦꯡꯋꯥꯏ ꯏꯆꯦ ꯑꯣꯏꯅ ꯍꯥꯏꯗꯤ ꯊꯔꯣꯏ ꯇꯥꯟꯅꯕ ꯀꯥꯟ ꯈꯨꯠꯅꯕ ꯃꯇꯝꯒꯨꯝꯕꯗ ꯑꯗꯨꯝ ꯍꯥꯏꯗꯤ ꯏꯆꯦ ꯍꯣꯏ ꯈꯨꯟꯕꯒꯨꯝꯕ ꯆꯠꯂꯒꯗꯤ ꯑꯩꯁꯨ ꯍꯥꯏꯐꯦꯠ ꯍꯧꯕꯤꯔꯝꯃꯣ ꯍꯥꯏꯗꯤ ꯑꯩꯁꯨ ꯊꯥꯔꯣꯏ ꯈꯨꯝꯕꯗꯣ ꯂꯥꯛꯅꯤꯡꯉꯦꯕ ꯊꯔꯣꯏꯁꯨ ꯑꯗꯨꯝ ꯈꯔ ꯄꯥꯝꯖꯩꯌꯦ ꯑꯗꯨꯗꯨꯅ ꯍꯥꯏꯐꯦꯠꯇꯪ ꯍꯌꯦꯡꯋꯥꯏ ꯆꯦ ꯍꯣꯏꯒ ꯀꯩꯒꯨꯝꯕ ꯁꯨꯝ ꯆꯠꯂꯗꯤ ꯍꯥꯏꯐꯦꯠ ꯍꯥꯏꯕꯤꯔꯝꯃꯣ ꯑꯩꯉꯣꯟꯗ
ꯑꯣ ꯍꯣꯏ ꯊꯥꯃꯨꯛ ꯂꯩꯔꯒꯗꯤ ꯊꯥꯔꯣꯏꯗꯣ ꯑꯁ ꯆꯟꯗꯈꯩ ꯇꯥꯔꯛꯑꯅꯤ ꯍꯧꯖꯤꯛꯇꯤ ꯈꯤꯇꯪ ꯋꯥꯠꯂꯤ ꯊꯪꯅꯕꯁꯤꯡꯗꯨꯁꯨ ꯈꯔ ꯏꯁꯤꯡ ꯂꯩꯕ ꯈꯔ ꯋꯥꯠꯅꯔꯤꯕꯀꯣ ꯍꯥꯏꯗꯤ
ꯑ
ꯑꯩꯈꯣꯏꯒꯤꯗꯤ ꯀꯨꯠꯄꯅꯤꯅ ꯑꯗꯨꯝ ꯈꯔ ꯉꯟꯅ ꯇꯥꯖꯕꯒꯤ ꯋꯥꯅꯦꯕ ꯏꯁꯤꯡꯗꯣ ꯑꯗꯨꯅ ꯍꯥꯏꯔꯛꯀꯦ ꯑꯁ ꯊꯔꯣꯏ ꯑꯩꯈꯣꯏꯒꯤ ꯂꯧ ꯕꯨꯛꯀꯤ ꯊꯔꯣꯏꯗꯣ ꯍꯥꯎꯕꯅꯦ ꯍꯥꯏ ꯑꯩꯈꯣꯏꯒꯤ ꯊꯔꯣꯏ ꯁꯦ ꯅꯤꯡꯒꯥꯕꯤꯌꯦꯅ ꯕꯖꯥꯔꯗ ꯑꯃ ꯊꯣꯛꯄꯗꯣ ꯑꯗꯨꯗꯤ ꯀꯨꯒꯁꯦ ꯏꯄꯥ ꯄꯥꯔꯒꯥ ꯒ ꯊꯣꯡꯕꯗꯒꯤ ꯑꯣꯠꯄꯕꯨꯒꯁꯦ ꯀꯥꯏꯒꯟꯕꯅꯦꯕ ꯌꯥꯝꯅ ꯅꯤꯡꯒꯥꯄꯤꯗꯣ
ꯍꯣꯏ ꯍꯥꯏꯗꯤ ꯑ ꯃꯣꯏꯒꯨꯝꯕꯁꯤꯅ ꯍꯥꯏꯗꯤ ꯄꯨꯈ꯭ꯔꯤꯒꯨꯝꯕꯗ ꯀꯩꯒꯨꯝꯕꯗ ꯄꯥꯠꯀꯨꯝꯕꯗꯒꯤ ꯈꯨꯟꯅꯩꯗꯅ
ꯎꯝ ꯃꯣꯏꯗꯤ ꯏꯁꯤꯡꯗ ꯇꯥꯎꯔꯒ ꯑꯗꯨꯝ ꯅꯞꯄ ꯂꯩꯕ ꯄꯣꯠꯅꯤꯗꯅ
ꯑꯥ ꯍꯣꯏ ꯑꯗꯣ ꯃꯍꯥꯎꯗꯤ ꯍꯥꯏꯗꯤ ꯑꯩꯈꯣꯏꯒꯤ ꯂꯧꯕꯨꯛ ꯇ ꯂꯩꯕ ꯑꯩꯈꯣꯏꯒꯤ ꯍꯥꯟꯅꯒꯤ ꯑꯗꯨꯝ ꯃꯍꯧꯁꯥꯒꯤ ꯊꯔꯣꯏꯁꯤꯅ ꯃꯍꯥꯎꯗꯤ ꯌꯥꯝꯅ ꯑꯗꯨꯝ ꯍꯦꯜꯂꯤꯗ ꯐꯖꯅ
ꯑ ꯍꯦꯟꯕꯅꯦ ꯑꯗꯨꯅꯦ ꯂꯧꯕꯨꯛꯀꯤ ꯊꯔꯣꯏꯅ ꯍꯦꯟꯕꯅꯦꯅ ꯍꯥꯏꯁꯦ ꯍꯥꯎꯕ ꯏꯁ ꯑꯩ ꯍꯥꯏꯔꯛꯀꯦꯁꯦ ꯀꯔꯤꯝ ꯈꯜꯂꯨꯅꯨꯁꯦ ꯑꯩꯈꯣꯏꯒꯤꯗꯤꯅꯦ ꯑꯁ ꯊꯔꯣꯏꯗꯣ ꯈꯨꯜꯂꯒꯅꯦ ꯀꯥꯡꯍꯧꯕꯨ ꯆꯥꯕꯅꯦ ꯀꯣꯊꯣꯛꯑꯒ ꯐꯨꯠꯂꯒ ꯃꯃꯥꯏ ꯀꯩꯀꯥꯗ ꯂꯧꯊꯣꯛꯑꯒ ꯑꯗꯒꯤ ꯕꯣꯔꯥꯕꯨ ꯆꯥꯕꯅꯦ ꯊꯔꯣꯏ ꯕꯣꯔꯥ ꯒ ꯆꯥꯕꯅꯦ ꯑꯁ ꯍꯥꯎꯑꯦ ꯌꯥꯝꯅ
ꯎꯝ ꯑꯗꯒꯤ ꯑ ꯍꯥꯏꯗꯤ ꯂꯧ ꯁꯨꯕꯁꯦ ꯍꯣꯏ ꯏꯆꯦꯅ ꯉꯁꯥꯏꯁꯨ ꯍꯥꯏ ꯍꯥꯏꯗꯤ ꯋꯥꯕꯨꯗꯤ ꯋꯥꯏꯗ ꯁꯨꯝ ꯂꯧꯕꯨꯛꯇ ꯍꯥꯏꯗꯤ ꯉꯥ ꯐꯥꯕ ꯃꯇꯝꯒꯨꯝꯕꯗꯒ ꯑꯩꯈꯣꯏꯒꯤ ꯂꯧ ꯂꯤꯡꯕꯒꯤ ꯄꯦꯡꯕ ꯅꯥꯄꯤꯒꯨꯝꯕ ꯃꯟ ꯊꯣꯛ ꯑꯗꯨꯒꯨꯝꯕ ꯃꯇꯥꯡ ꯁ꯭ꯋꯥꯁꯦ ꯁ꯭ꯋꯥꯏꯗꯒꯤ ꯍꯥꯏꯗꯤ ꯂꯧ ꯁꯨꯕ ꯃꯇꯝꯝꯅꯒ ꯑꯩꯈꯣꯏ ꯂꯧꯔꯛꯇꯒꯤꯒ ꯉꯥ ꯐꯥꯕꯁꯦ ꯁꯤꯒꯤꯁꯨ ꯌꯥꯝ ꯅꯨꯡꯉꯥꯏꯕꯅꯦ ꯍꯥꯏꯗꯤ ꯉꯥ ꯁꯝꯆꯦꯠꯀꯨꯝꯕ ꯉꯥꯨꯉꯕ ꯑꯗꯨꯝ ꯍꯥꯏꯗꯤ ꯂꯧꯔꯛ ꯂꯧꯔꯛꯇꯒꯨꯝꯕ ꯂꯩꯕ ꯌꯥꯎꯋꯤꯗꯅ
ꯌꯥꯎꯋꯦ ꯌꯥꯎꯋꯦ
ꯎꯝ ꯑꯗꯨꯃꯥꯏꯅ ꯇꯧꯕꯗꯨꯁꯨ ꯌꯥꯝ ꯅꯨꯡꯉꯥꯏꯕꯅꯦ ꯑꯗꯒꯤ ꯑꯗꯨꯝ ꯍꯥꯏꯗꯤ ꯊꯔꯣꯏꯒꯁꯨ ꯑꯗꯨꯝ ꯇꯥꯕꯒꯁꯨ ꯌꯥꯎꯋꯤꯗꯅ
ꯎꯝ ꯑꯁ ꯃꯃꯥꯡ ꯆꯍꯤꯒꯤꯅꯦ ꯑꯩꯅ ꯌꯥꯝ ꯅꯤꯉꯝꯗꯕ ꯑꯃ ꯂꯩ ꯃꯃꯥꯡ ꯆꯍꯤꯒꯤ ꯂꯧ ꯑꯩꯈꯣꯏꯒꯤ ꯀꯩꯅꯣ ꯑꯣꯏꯅꯔꯛꯄ ꯑꯩꯈꯣꯏꯒꯤ ꯂꯧꯁꯦ ꯆꯔꯣꯡ ꯆꯔꯣꯡ ꯁꯥꯠꯂꯛꯄ ꯃꯇꯝꯗꯣ ꯑꯗꯨ ꯃꯇꯝꯁꯤꯗꯅꯦ ꯑꯩꯅ ꯂꯧꯕꯨꯛꯇ ꯆꯠꯄꯅꯦꯕ ꯅꯣꯡꯃ ꯑꯃꯁꯦ
ꯑ
ꯑꯗꯨꯒ ꯄꯣꯔꯣꯡꯗꯣ ꯑꯩꯈꯣꯏꯒꯤ ꯄꯣꯔꯣꯡ ꯃꯄꯤꯁꯤꯅ ꯄꯣꯔꯣꯛ ꯃꯆꯥꯁꯤꯡꯁꯦ ꯆꯦꯜꯂꯒ ꯄꯨꯊꯣꯔꯛꯄꯅꯦꯃꯤ ꯅꯪꯕꯨ ꯑꯁ ꯄꯣꯔꯣꯡꯃ ꯆꯥꯁꯤꯡꯁꯦ ꯉꯥꯛꯇꯛ ꯉꯥꯛꯇꯛ ꯇꯧꯔꯒ ꯄꯤꯗꯦꯛ ꯄꯤꯗꯦꯛ ꯄꯤꯗꯦꯛ ꯇꯧꯔꯒ ꯂꯧꯔꯛꯁꯤꯗ ꯆꯠ ꯂꯩꯔꯝꯃꯦꯕ
ꯑꯥ
ꯑꯩꯅ ꯐꯥꯅꯉꯥꯏꯁꯨ ꯑꯝꯇꯁꯨ ꯌꯥꯎꯔꯛꯍꯧꯗꯕ ꯈꯨꯠꯅ ꯐꯥꯔꯁꯨ ꯌꯥꯔꯣꯏꯗꯕ ꯍꯥꯏꯇꯥꯔꯦ ꯍꯥꯏꯗꯤ ꯄꯣꯔꯣꯡ ꯃꯆꯥ ꯃꯍꯥ ꯃꯌꯥꯝꯗꯣ
ꯑꯣ
ꯑꯁ ꯌꯦꯡ ꯌꯦꯡꯗꯅꯦ ꯅꯨꯃꯤꯠꯃꯥꯡꯗꯒꯤ ꯑꯗꯨꯝ ꯅꯥꯟꯊꯣꯛꯈ꯭ꯔꯦ ꯑꯩ ꯆꯥꯛꯂ ꯍꯜꯂꯦ ꯅꯥꯟ ꯊꯣꯛꯣꯛꯈꯤꯕ ꯉꯥ ꯆꯥꯎꯋꯦ ꯑꯗꯨꯅꯦ ꯑꯩꯅ ꯇꯧꯍꯧꯔꯛꯏꯁꯦ
ꯑꯁ ꯑꯗꯨꯅꯦ ꯍꯥꯏꯗꯤ ꯑꯁ ꯄꯣꯔꯣ ꯃꯍꯥꯗꯒꯨꯝꯕꯗꯨꯗꯤ ꯊꯣꯡꯉꯒ ꯆꯥꯔꯁꯨ ꯑꯗꯒꯤ ꯑꯩꯈꯣꯏꯒꯤ ꯌꯥꯏꯍꯪꯪꯂꯥꯗ ꯉꯥꯅꯝ ꯇꯧꯔꯒ ꯆꯥꯔꯁꯨ ꯌꯥꯝ ꯍꯥꯎꯕꯅꯦꯕ
ꯍꯥꯎꯅꯦꯃꯦ ꯅꯪꯕꯨꯣ ꯑꯁ ꯑꯗꯨꯅꯦ ꯑꯩꯅꯅꯦ ꯀꯩꯒꯨꯝꯕ ꯀꯣꯟ ꯍꯥꯏꯗꯤ ꯐꯤ ꯑꯃꯠꯇ ꯑꯣꯏꯅ ꯌꯥꯎꯔꯝꯃꯁꯨ ꯐꯤꯗꯨꯅ ꯀꯣꯠꯂꯝ ꯀꯣꯠꯄ ꯑꯗꯨꯝ ꯌꯥꯒꯗꯧꯕ ꯄꯅꯤ ꯋꯥ ꯑꯗꯣ ꯐꯤꯁꯨ ꯑꯝꯇ ꯌꯥꯎꯍꯧꯗ꯭ꯔꯕ ꯑꯩꯁꯦ ꯏꯁꯥ ꯉꯥꯛꯇ ꯑꯗꯨꯝ ꯁꯨꯝ ꯇꯧꯗꯨꯕꯨ ꯀꯃꯥꯏꯅ ꯇꯧꯔꯤꯖꯥꯠꯅꯣꯅꯦꯅ ꯈꯇꯪ ꯌꯦꯡꯕ ꯆꯠꯄ ꯍꯥꯏꯇꯥꯔꯦ ꯀꯌꯥꯝ ꯄꯥꯝꯃꯨ ꯑꯗꯨꯝ ꯅꯥꯟꯊꯣꯛꯈ꯭ꯔꯦ ꯑꯗꯨꯉꯣ ꯀꯩꯅ ꯇꯧ ꯑꯗꯨ ꯅꯥꯥꯟ ꯊꯣꯛꯈꯤꯕꯗꯨꯅ ꯑꯣꯏꯔ ꯃꯥꯜꯂꯦ ꯌꯦꯡꯉꯣ ꯑꯩꯈꯣꯏꯒꯤ ꯂꯧꯒ ꯂꯣꯏꯔꯛꯄ ꯈꯣꯠꯄꯒꯤ ꯎꯁꯦ ꯆꯔꯣꯡ ꯌꯥꯟꯊꯔꯒ ꯑꯩꯈꯣꯏꯒꯤ ꯈꯥꯎꯕꯒꯤ ꯃꯤ ꯑꯩꯈꯣꯏꯒꯤ ꯏꯁꯤꯡꯗꯣ ꯂꯧꯐꯝꯗꯣ ꯆꯣꯠꯄꯅꯤꯅ ꯁꯤꯟꯖꯪ ꯌꯥꯗꯕꯒꯤ ꯃꯤ ꯑꯣꯏꯅ ꯅꯦꯛꯑꯦꯕ ꯑꯩꯈꯣꯏꯗꯤ ꯑꯗꯨꯅ ꯃꯣꯏꯅ ꯄꯣꯔꯣꯡ ꯄꯣꯔꯣꯡ ꯄꯨꯡꯀꯛ ꯄꯨꯈꯛ ꯆꯥꯎꯕꯗꯣ ꯃꯌꯥꯝ ꯐꯥꯅꯩꯌꯦ
ꯎꯝ ꯍꯥꯏꯗꯤ ꯅꯍꯥꯟꯋꯥꯏ ꯅꯥꯟꯊꯣꯛꯈꯤꯕ ꯑ ꯑ ꯃꯆꯥꯁꯤꯡꯗꯨꯅ
ꯑꯩꯈꯣꯏꯒꯤꯗ ꯂꯧ ꯈꯥꯎꯕ ꯂꯥꯛꯄ ꯃꯤꯁꯤꯡꯗꯣ ꯀꯌꯥꯝ ꯍꯔꯥꯎꯋ ꯍꯥꯏꯗꯤ ꯃꯆꯥ ꯃꯌꯥꯝꯗꯣ ꯐꯥꯔꯕꯅꯤꯅꯀꯣ ꯊꯕꯛꯇꯨ ꯁꯨ ꯋꯥꯕꯗꯣ ꯈꯪꯗ꯭ꯔꯦꯕ ꯉꯥꯒꯤ ꯃꯌꯥꯏꯗꯨꯅ ꯁꯨꯝ ꯁꯨꯝ ꯆꯪꯖꯔ ꯆꯪꯖꯜꯂ ꯂꯩꯔꯝꯒꯗ꯭ꯔꯥ ꯍꯥꯏꯅ ꯈꯟꯕ ꯋꯥꯈꯜ ꯑꯃ ꯂꯩꯗꯥꯏꯅꯦ
ꯍꯣꯏ ꯍꯥꯏꯗꯤ ꯑꯗꯨꯃꯥꯏꯅ ꯍꯥꯏꯗꯤ ꯉꯥꯗꯨꯁꯨ ꯐꯥꯔꯕꯅꯤꯅ ꯁꯨꯝ ꯋꯥꯈꯟꯗꯁꯨ ꯍꯥꯏꯗꯤ ꯑꯋꯥꯕꯒꯗꯣ ꯀꯥꯎꯕꯗꯣ
ꯎꯝ ꯑꯗꯨꯕꯥꯥꯏ